ꯍ‌ꯦꯜꯂꯣ ꯇꯥꯕ꯭ꯔꯣ
ꯇꯥꯏꯌꯦ ꯀꯩ ꯆꯥꯕ꯭ꯔꯣ
ꯑꯣ ꯑꯣ ꯍꯧꯖꯤꯛ ꯄꯨꯡ ꯌꯥꯝꯈ꯭ꯔꯕꯅꯤꯅ ꯆꯥ ꯊꯛꯁꯦꯅ ꯃꯣꯏꯅ ꯀꯧꯔꯛꯄ ꯏꯃꯨꯡꯁꯤꯡꯅ ꯑꯗꯨꯒꯤ ꯄꯔꯥꯊꯥꯒ ꯂꯦꯃꯟ ꯇꯤ ꯍ‌ꯦꯍ‌ꯦ ꯍꯧꯖꯤꯛ ꯍꯣꯏ
ꯎꯝ
ꯈꯔ ꯄꯨꯛ ꯊꯥꯟꯍꯟꯗ꯭ꯔꯅꯤ ꯄꯥꯡꯒꯟ ꯌꯥꯎꯗꯕꯀꯣ
ꯀꯦꯗꯧꯔꯤꯅꯣ ꯅꯪꯗꯤ
ꯀꯩꯁꯨ ꯇꯧꯗꯦꯗ ꯉꯁꯥꯏꯒꯨꯝꯅ ꯑꯗꯨꯝ ꯐꯝꯃꯒ ꯂꯩ
ꯑꯥ ꯈꯨꯅꯣꯛꯁꯤꯒ ꯅꯨꯡꯁꯤꯌꯦꯅꯦ ꯍ‌ꯦꯍ‌ꯦ ꯃꯁꯥ ꯉꯝꯗꯕꯒꯨꯝꯅ ꯑꯥ ꯁꯥꯏ ꯁꯥꯕ ꯃꯇꯝꯗ ꯆꯥ ꯁꯥꯕ ꯊꯛꯄ ꯑꯃꯨꯛ
ꯐꯣꯟ ꯃꯦꯠꯄꯗꯨꯅ ꯃꯔꯨ ꯑꯣꯏꯈ꯭ꯔꯦ ꯍꯧꯖꯤꯛꯇꯤ
ꯑ ꯑꯗꯨꯅ‌ꯦ ꯅꯣꯏꯁꯨ ꯁꯥꯔꯝꯅꯤꯀꯣ
ꯍꯥ
ꯁꯥꯒꯅꯤꯀꯣ ꯅ‌ꯣꯏꯁꯨ
ꯅ‌ꯣꯏꯁ꯭ꯋꯥꯏ ꯑꯩ ꯇꯨꯝ ꯅꯤꯡꯕ ꯍꯧꯔꯦ
ꯇꯨꯝꯒꯅꯨ ꯉꯥꯜꯂꯤꯗ ꯍꯧꯖꯤꯛ ꯇꯨꯝꯃꯗꯤ ꯅꯨꯡꯗꯥꯡ ꯕꯣꯜ ꯌꯦꯡ ꯅꯪ ꯕꯣꯜ ꯌꯦꯡꯗꯦꯀꯣ
ꯍꯌꯦꯡꯗꯤ ꯍꯣꯏ ꯕꯣꯜ ꯌꯦꯡꯗꯤꯡꯗꯦ
ꯀꯩꯒꯤꯔꯣ
ꯏꯟꯇ꯭ꯔꯦꯁ ꯂꯩꯇꯕ
ꯑꯣꯏꯁ ꯃꯤ ꯈꯔ ꯅꯨꯄꯤ ꯈꯔꯗꯤ ꯕꯣꯜ ꯌꯦꯡꯅꯤꯡꯃꯟꯕꯅ
ꯎꯝ ꯈꯠꯅꯕꯁꯨ ꯌꯥꯎꯋꯦ ꯕꯣꯜ ꯌꯦꯡꯕ ꯀꯥꯟꯗ
ꯑ
ꯅꯨꯄꯤꯁꯤꯡꯁꯦ ꯖꯥꯠ ꯖꯥꯠꯅꯤ
ꯑꯩꯈꯣꯏꯗꯤ ꯑꯁ ꯐꯨꯠꯕꯣꯜ ꯌꯦꯡꯕꯅꯤꯅ ꯇꯨꯝꯕ ꯊꯛꯄ ꯃꯇꯝ ꯆꯠꯇ꯭ꯔꯦ
ꯎꯝ
ꯏꯁꯥ ꯀꯪꯕ ꯃꯇꯝꯁꯤꯗ ꯑꯃꯨꯛꯀ ꯍꯦꯟꯅ ꯀꯪꯈ꯭ꯔꯕꯅꯤ
ꯀꯅꯥꯅꯤꯡꯉꯥꯏ ꯂꯩꯇ꯭ꯔꯦ ꯑꯗꯨꯗꯨꯒꯤ ꯏꯟꯇ꯭ꯔ‌ꯦꯁꯁꯨ ꯌꯥꯕꯅꯤ
ꯍ‌ꯣꯏꯅꯦ
ꯕꯣꯜ ꯌꯦꯡꯂꯒ ꯄꯨꯛ ꯊꯟꯕ꯭ꯔꯣ
ꯄꯨꯛ ꯊꯟꯗꯦ
ꯕꯣꯜ ꯌꯦꯡꯕ ꯃꯇꯝꯗ ꯐꯖꯅ ꯇꯨꯝꯃꯗꯤ ꯃꯁꯥꯁꯨ ꯐꯔꯅꯤ
ꯑꯗꯨ‌ꯅ‌ꯦ ꯑꯗꯨ ꯐꯩ ꯃꯇꯝꯗ‌ꯣ ꯄꯥꯝꯃꯨꯑ ꯑꯗꯨꯨꯝ ꯕꯀꯥꯟꯗ ꯌꯦꯡꯉꯨꯗ
ꯎ ꯑꯗꯣ ꯃꯣꯏꯒꯤꯁꯨ ꯃꯣꯏꯒꯤꯅ ꯁꯨꯅꯤꯅꯦ ꯇꯥꯏꯃꯤꯡ ꯈꯔ ꯈꯔ ꯇꯥꯕꯀꯣ ꯑꯩꯈꯣꯏꯒꯤꯗꯤ
ꯑ
ꯎꯝ ꯑꯗꯨꯗꯤ ꯌꯥꯗꯕꯅꯤ ꯅꯪ ꯕꯤꯖꯤꯅꯦꯁꯀꯨꯝꯕ ꯇꯧꯗꯦꯀꯣ
ꯇꯧꯗꯦ ꯀꯔꯤꯁꯨ ꯇꯧꯗꯦ
ꯎꯝ ꯑꯩ ꯅꯥꯕꯤ ꯕꯤꯖꯤꯅꯦꯁ ꯇꯧꯅꯤꯡꯉꯤꯅꯦ
ꯇꯧꯑꯣꯣ ꯇꯧꯑꯣꯣ ꯕꯤꯖꯤꯅꯦꯁ ꯇꯧꯕꯅꯣ ꯄꯩꯁꯥ ꯄꯥꯏꯕꯅꯦ ꯍꯍꯩꯔꯗꯤ ꯍꯩꯇ꯭ꯔꯗꯤ ꯐꯖꯅ ꯃꯥꯡꯉꯦ ꯍꯥꯏꯕꯅꯤꯀꯣ
ꯁꯨꯃꯥꯏꯅꯗꯤꯇꯥ ꯑ ꯍ
ꯎꯝ ꯀꯖꯦ
ꯕꯤꯖꯤꯅꯦꯁꯁꯤꯁꯨ ꯑꯁ ꯈꯪꯗꯔꯦ
ꯑꯗꯨꯒꯅ ꯌꯨꯝ ꯄꯥꯜꯂꯀꯥꯟꯗ ꯇꯧꯔꯁꯦ ꯍꯌꯦꯡ ꯋꯥ ꯌꯨꯝ ꯄꯥꯃ ꯀꯥꯟꯗ ꯇꯧꯗꯣꯏꯅꯦ ꯕꯤꯖꯤꯅꯦꯁꯇꯤ
ꯅꯪꯁꯦ ꯀꯌꯥꯝ ꯋꯥꯠꯂꯤꯕ ꯈꯨꯝ ꯄꯥꯅꯤꯡꯦ
ꯍꯣꯏ ꯍꯣꯏ
ꯌꯥꯝ ꯋꯥꯠꯂꯦ ꯑꯉꯥꯡ ꯑꯣꯏꯔꯦ
ꯊꯤꯔꯤꯔꯣ
ꯎ
ꯂꯩꯍꯧꯔꯕ ꯊꯤꯔꯤꯕ
ꯂꯩꯗꯤ ꯂꯩꯔꯝꯃꯅꯤ ꯍꯟꯗꯛꯀꯤ ꯑꯉꯥꯡꯁꯤꯡꯁꯦ
ꯄꯤꯁ ꯑꯉꯥꯡꯁꯤꯡꯁꯦ ꯀꯥꯏ ꯗꯤ ꯑꯍꯟ ꯑꯣꯏꯔꯕꯅꯤꯅ
ꯅꯪꯗꯤ ꯂꯩꯔꯦꯕ ꯂꯩꯈ꯭ꯔꯕ ꯔꯤꯖꯥꯔ
ꯂꯩꯔꯦ ꯍꯥꯏꯕ ꯇꯥꯔꯦ
ꯍꯥꯏꯌꯦꯟ ꯗꯦ ꯅꯌꯥꯝꯕ ꯑꯩꯈꯣꯏꯅꯤꯅꯦ ꯂꯩꯗ꯭ꯔꯤꯁꯦ ꯊꯤꯕ ꯇꯥꯔꯦ ꯉꯥꯔꯤ ꯕꯤꯖꯤꯅꯦꯁ ꯇꯧꯔꯒ
ꯎ ꯍꯝ ꯈꯔ ꯍꯦꯟꯃꯟꯗ꯭ꯔ ꯉꯥꯔꯤꯗꯨꯗꯤ
ꯑꯥꯍꯥ ꯃꯅꯝ ꯀꯜꯂꯒ ꯑꯅꯤꯃꯛ
ꯎꯝ ꯎꯝ ꯎꯝ
ꯇꯝꯄꯥꯛꯇꯅꯤꯀꯣ ꯅꯪꯁꯨ ꯂꯩꯔꯤꯁꯦ
ꯎꯝ
ꯑꯣ ꯅꯨꯡꯉꯥꯏꯔꯝꯅꯦ ꯍꯥ
ꯅꯨꯡꯉꯥꯏꯇꯦ
ꯔꯦꯟ ꯂꯩꯕ꯭ꯔꯥ
ꯍꯣꯏ ꯔꯦꯟꯗ ꯂꯩꯌꯦ
ꯑꯣ ꯃꯤ ꯀꯅꯥ ꯀꯅꯥ ꯂꯩ ꯍꯥꯏꯕ ꯅꯃꯨꯡꯁꯤꯡꯗꯤ ꯃꯊꯟꯗ ꯂꯩꯕ꯭ꯔꯥ ꯔꯦꯟ ꯑꯣ ꯑꯣ ꯑꯣ
ꯏꯅꯥꯎ ꯅꯨꯄꯥꯒ ꯑꯩꯒ ꯑꯅꯤ ꯂꯩꯌꯦ
ꯑꯣ ꯅꯨꯡꯉꯥꯏꯔꯝꯅꯤꯍꯦ
ꯅꯨꯡꯉꯥꯏꯔꯦ ꯍꯣꯏ
ꯑꯗꯨ ꯅꯪꯅ ꯆꯥꯛ ꯌꯦꯟꯁꯥꯡ ꯂꯣꯏ ꯊꯣꯡꯕ ꯁꯦꯝꯕ ꯈꯣꯠꯄ ꯇꯥꯔꯦꯅꯦ ꯀꯣ
ꯎꯝ ꯃꯔꯛ ꯃꯔꯛꯇꯗꯤ ꯏꯅꯥꯎ ꯅꯨꯄꯥꯁꯨ ꯊꯣꯡꯉꯤ
ꯑꯣ ꯃꯥꯗꯤ
ꯃꯥ ꯀꯣꯂꯦꯖ ꯀꯥꯔꯒ ꯂꯩ
ꯑꯣ ꯑꯣ ꯐꯩꯅꯦ ꯑꯗꯣ ꯅꯪꯅ ꯌꯦꯡꯁꯤꯜꯂꯒ ꯊꯕꯛ ꯃꯆꯥ ꯇꯧꯕ
ꯍꯣꯏ
ꯑꯣ
ꯏꯅꯥꯎ ꯅꯨꯄꯥ ꯗꯥ ꯌꯦꯟꯉꯥꯒ
ꯎꯝ ꯇꯝꯄꯥꯛꯇꯁꯨ ꯅꯨꯄꯥꯒꯤꯗꯤ ꯊꯕꯛꯁꯦ ꯊꯤꯕ ꯌꯥꯝ ꯂꯨꯋꯦꯕ
ꯍꯣꯏ
ꯅꯨꯄꯤꯒꯤꯗꯤ ꯈꯔ ꯊꯤꯕ ꯅꯨꯡꯉꯥꯏꯌꯦ
ꯎꯝ
ꯑꯗꯣ ꯑꯩꯈꯣꯏꯒꯤꯁꯦ ꯎꯝ ꯃꯤ ꯑꯇꯣꯞꯄꯒꯨꯝꯅ ꯊꯕꯛꯁꯦ ꯄꯨꯡ ꯄꯨꯡꯒꯤ ꯄꯥꯔꯠ ꯇꯥꯏꯝꯒꯤ ꯂꯩꯇꯕꯅꯤꯅꯀꯣ
ꯎꯝ
ꯑꯩꯈꯣꯏꯁꯦ ꯂꯥꯏꯔꯤꯛ ꯇꯝꯕꯁꯨ ꯋꯥꯏꯑꯦꯕ
ꯎꯝ
ꯍꯥꯏꯗꯤ ꯑꯩꯈꯣꯏ ꯏꯃꯨꯡꯗ ꯅꯤꯗ꯭ꯔꯗꯤ ꯁꯤꯖꯤꯟꯅꯕ ꯌꯥꯗꯕꯀꯣ ꯂꯩꯇꯥꯕꯀꯣ ꯄꯩꯁꯥꯁꯦ ꯑꯇꯣꯞꯄ ꯃꯐꯝꯗ ꯗꯤ ꯃꯣꯏꯁꯦ ꯀꯣꯂꯦꯖꯁꯨꯃꯨꯛ ꯀꯔ꯭ꯅꯤ ꯑꯗꯨꯒ ꯎꯝ ꯄꯩꯁꯥ ꯇꯥꯟꯐꯝ ꯀꯣꯂꯦꯖꯇꯅ ꯍꯜꯂꯛꯑꯒ ꯄꯨꯡ ꯑꯃꯥ ꯑꯅꯤꯒꯤ ꯑꯗꯣ ꯑꯗꯨꯝ ꯇꯥꯟꯐꯝ ꯂꯩꯕꯅꯤꯅ ꯃꯣꯏꯗꯤ ꯀꯣ
ꯎꯝ
ꯑꯐꯥꯏꯕ ꯐꯥꯏꯕ ꯃꯣꯢꯒꯤꯗꯤ ꯑꯗꯨꯒꯤ ꯃꯣꯏ ꯁꯤꯖꯤꯟꯅꯅꯤꯡꯉꯥꯏ ꯈꯥꯛꯄꯨꯗꯤ ꯑꯦꯛꯁꯄꯦꯟꯗꯤꯆꯔ ꯒꯨꯝꯕꯗꯤ ꯑꯗꯨꯝ ꯇꯥꯟꯕꯅꯤꯅ ꯐꯕꯀꯣ
ꯎꯝ
ꯑꯩꯈꯣꯏꯗꯗꯤ ꯈꯔ ꯋꯥꯔꯦ ꯅꯤꯅꯤꯉꯥꯏ ꯈꯛꯇ
ꯑꯦꯁ ꯍꯧꯖꯤꯛꯀꯥꯟꯗꯤ ꯏꯃꯥ ꯏꯄꯥꯗ ꯅꯅꯤꯅꯤꯡꯉꯥꯏ ꯏꯀꯥꯏꯕ ꯍꯧꯈ꯭ꯔꯦꯍ
ꯍꯣꯏ ꯃꯇꯝꯅꯗꯤ ꯄꯨꯔꯛꯈ꯭ꯔꯕꯀꯣ
ꯎꯝ
ꯑꯗꯨꯒ ꯀꯣꯂꯦꯖꯀꯨꯝꯕ ꯀꯥꯔꯗꯤ ꯅꯤꯅꯤꯉꯩꯁꯨ ꯅꯤꯗ꯭ꯔꯁꯨ ꯌꯥꯗꯕ ꯅꯤꯅꯤꯡꯉꯥꯏꯁꯨ ꯑꯃꯨꯛ ꯇꯟꯈ꯭ꯔꯕ
ꯎꯝ
ꯁꯨꯃꯥꯏꯅ ꯃꯇꯝꯁꯦ ꯂꯩꯔꯤꯌꯦ ꯑꯗꯨ ꯃꯇꯝꯁꯦ ꯑꯩꯈꯣꯏꯗꯤ ꯂꯥꯟꯈ꯭ꯔꯦ ꯑꯗꯨ ꯃꯇꯝꯁꯤꯗꯅꯤ ꯑꯗꯨ ꯑꯃ ꯂꯣꯝꯗꯗꯤ ꯃꯣꯏꯒꯤꯗꯤꯀꯣ
ꯑꯥ
ꯀꯣꯂꯦꯖ ꯀꯨꯝꯕ ꯀꯔꯤ ꯀꯔꯤ ꯀꯥꯔꯤꯕꯅꯤꯅ ꯅꯤꯐꯝꯝ ꯑꯃ ꯂꯩꯔꯤꯌꯦ
ꯎꯝ
ꯀꯣꯂꯦꯁꯨ ꯀꯥꯕ ꯂꯣꯏꯔꯦ ꯊꯕꯛ ꯑꯐ ꯐꯪꯗꯦ ꯑꯗꯨ ꯃꯤꯁꯤꯡꯅꯦꯕ ꯐꯔꯥꯛ ꯇꯥꯔꯤꯁꯦ
ꯎꯝ ꯅꯣꯏꯔꯣꯝꯗꯗꯤ ꯅꯣꯡ ꯆꯨꯒꯟꯕꯅꯤꯅ ꯍꯧꯖꯤꯛꯇꯤ ꯆꯨꯗꯕ꯭ꯔꯣ
ꯎꯝ ꯉꯔꯥꯡꯒ ꯉꯁꯤꯁꯤꯗꯤ ꯣꯡꯁꯥ ꯀꯜꯂꯤ
ꯑ
ꯉꯁꯤꯁꯨ ꯅꯨꯡꯁꯥ ꯊꯣꯛꯑꯒ ꯌꯥꯝ ꯁꯥꯏ
ꯎꯝ
ꯑꯗꯨ ꯂꯩꯕꯗꯤ ꯈꯔ ꯅꯨꯡꯉꯥꯏꯔꯦ
ꯎꯝ ꯅꯣꯏꯔꯣꯝꯗꯗꯤ ꯑꯗꯨꯝ ꯅꯣꯡ ꯆꯨꯔꯒ ꯂꯩꯕꯅꯤꯅ
ꯑ
ꯅꯪꯒꯤ ꯔꯣꯝꯗ ꯂꯩꯕ ꯇꯜꯂꯦ ꯑꯩꯗꯤ
ꯀꯩꯒꯤ
ꯏꯪꯕꯅꯤꯅ
ꯑꯦ ꯅꯪ ꯏꯪꯕꯗ ꯂꯩꯕ ꯉꯝꯗ꯭ꯔꯣ
ꯎꯝ ꯏꯪꯕ ꯄꯥꯝꯗꯦ
ꯁꯥꯏꯅꯥꯁ ꯂꯩꯕ꯭ꯔꯥ
ꯎꯝ ꯍꯥꯏꯅꯥꯁꯄꯨꯗꯤ ꯂꯩꯇꯦ ꯑꯗꯨꯕꯨ ꯏꯪꯕꯗꯣ ꯌꯥꯝ ꯋꯥꯏ
ꯎꯝ ꯏꯪꯉꯦ ꯑꯩꯈꯣꯏꯗꯗꯤ
ꯑꯥ
ꯃꯤ ꯈꯔꯅꯗꯤ ꯏꯪꯕ ꯄꯥꯝꯕꯅꯤ
ꯎꯝ
ꯁꯥꯕꯗꯨꯅꯗꯤ ꯍꯦꯟꯅ ꯅꯨꯡꯉꯥꯏꯅꯦ ꯍꯥꯏꯅꯣ
ꯏꯪꯕꯟꯗ ꯂꯩꯔꯗꯤ ꯅꯥꯕ ꯍꯧꯔꯅꯤ
ꯍꯛꯆꯥꯡ ꯐꯥꯔꯤꯀꯥꯟꯁꯤꯗ
ꯆꯨꯝꯃꯦ ꯑꯩꯈꯣꯏꯁꯨ ꯅꯣꯡ ꯆꯨꯕꯗꯤ ꯑꯗꯨꯝ ꯂꯨꯖꯕꯗꯣ ꯏꯁꯤꯡ ꯐꯨꯠꯂꯒ ꯁꯥꯍꯜꯂꯒ ꯀꯣ ꯑꯗꯨꯝ ꯂꯨꯖꯥꯏꯌꯦ ꯏꯪꯉꯦ ꯅꯣꯡꯆꯨꯈ꯭ꯔꯗꯤ ꯑꯗꯨꯝ ꯏꯪꯉꯦ ꯋꯟꯇꯔꯒ
ꯑꯥ ꯎꯝ
ꯑ ꯃꯐꯝ ꯃꯐꯝꯒꯤ ꯋꯦꯗꯔ ꯀꯩꯀꯩ ꯂꯩꯕꯅꯤꯅꯀꯣ ꯎꯄꯥꯏ ꯂꯩꯇ꯭ꯔꯦ ꯍꯥꯏ
ꯑꯩꯗꯤ ꯏꯁꯤꯡ ꯌꯥꯝꯅ ꯀꯤꯌꯦ
ꯍꯧꯖꯤꯛ ꯋꯤꯟꯇꯔ ꯑꯦ ꯁꯝꯃꯔꯗꯁꯨ ꯑꯗꯨꯝ ꯏꯁꯤꯡꯗꯣ ꯐꯨꯠꯂꯒ ꯏꯔꯨꯑꯦ ꯁꯥꯍꯜꯂꯒ
ꯄꯁ ꯅꯣꯏꯗꯗꯤ ꯏꯁꯤꯡꯁꯨ ꯌꯥꯝ ꯁꯥꯔꯝꯝꯕꯅꯤꯗ
ꯌꯥꯝ ꯁꯥꯕ ꯑꯣꯏꯗꯦ ꯑꯩꯒꯤꯗꯃꯛꯇꯗꯤ
ꯑꯗꯨꯗꯤ ꯅꯪꯗꯤ ꯁꯥꯕ ꯄꯥꯝꯃꯦꯕꯀꯣ
ꯎꯝ
ꯊꯥꯏꯅꯦ ꯑꯗꯨꯗꯤ
ꯑ
ꯁꯥꯐꯝꯗꯤ ꯃꯄꯥꯟ ꯊꯣꯛꯄ ꯑꯩꯅꯤꯅꯦ ꯆꯞ ꯆꯥꯔꯅꯤꯅꯦ ꯅꯪꯁꯦ
ꯎꯝ ꯃꯄꯥꯟꯗꯁꯨ ꯁꯥꯕ ꯃꯐꯝ ꯂꯩ ꯏꯪꯕ ꯃꯐꯝꯁꯨ ꯂꯩꯌꯦ
ꯍ ꯑꯩꯈꯣꯏ ꯑꯩꯁꯨ ꯈꯔ ꯏꯪꯕꯅ ꯄꯥꯝꯃꯦ ꯁꯥꯥꯕꯗ ꯈꯔ ꯂꯩꯕ ꯍꯩꯇꯦ
ꯎꯝ
ꯑꯩꯈꯣꯏ ꯔꯦꯟꯁꯨ ꯌꯨꯝꯁꯦ ꯌꯥꯝ ꯑꯐꯕ ꯄꯀꯥ ꯅꯠꯇꯕꯅꯤꯅꯀꯣ
ꯎꯝ
ꯑꯁ ꯁꯥꯕꯗꯤ ꯁꯥꯏ ꯇꯤꯟꯅ ꯁꯥꯕꯅꯤꯅ
ꯑ
ꯁꯤꯂꯤꯡ ꯁꯤꯂꯤꯡ ꯐꯦꯟꯁꯨ ꯍꯥꯞꯄꯦꯗꯣ ꯑꯣꯏꯁꯨ ꯈꯔ ꯃꯊꯛ ꯑꯣꯏꯕꯅꯤꯅꯀꯣ ꯑꯈꯣꯏꯅ
ꯑꯥ
ꯑꯩꯒꯤꯁꯨ ꯁꯥꯏ ꯑꯗꯨꯗ ꯑꯁ ꯂꯩꯌꯦꯗꯤ ꯁꯥꯕ ꯍꯧꯔꯗꯤ ꯆꯥꯛ ꯑꯦꯟꯁꯥꯡꯁꯨ ꯊꯣꯡꯕꯁꯦ ꯅꯨꯡꯉꯥꯏꯗ꯭ꯔꯦꯕ ꯅꯣꯡꯁꯥ ꯊꯣꯛꯇ꯭ꯔꯤꯉꯩꯗ ꯊꯣꯡꯗ꯭ꯔꯗꯤꯀꯣ
ꯎꯝ
ꯑꯗꯨꯗ ꯑꯩꯈꯣꯏꯅ ꯉꯥꯟꯅꯁꯨ ꯍꯧꯒꯠꯇꯕꯅꯤꯅ ꯍꯧꯒꯠꯈ꯭ꯔꯗꯤ ꯑꯃꯨꯛ ꯅꯨꯡꯁꯥ ꯊꯣꯛꯈ꯭ꯔꯕꯅꯤꯅ ꯑꯁ ꯁꯥꯏ
ꯑꯣ
ꯑꯗꯨ ꯊꯣꯡꯈ꯭ꯔꯗꯤ ꯂꯩꯕ ꯌꯥꯗ꯭ꯔꯦ ꯃꯅꯨꯡꯗ
ꯇꯝꯄꯥꯛꯇ ꯂꯥꯛꯑꯗꯤ ꯀꯣꯏꯕ ꯂꯥꯛꯑꯣ
ꯍꯣꯢ ꯀꯣꯢꯁꯦ
ꯀꯣꯏꯔꯛꯑꯣ ꯑꯩꯈꯣꯏꯗꯁꯨ
ꯅꯪꯁꯨ ꯀꯣꯏꯔꯛꯑꯣ ꯃꯇꯝ ꯁꯪꯉꯗꯤ
ꯍꯣꯏ
ꯑꯩꯈꯣꯏꯗꯗꯤ ꯑꯗꯨꯝ ꯅꯨꯡꯉꯥꯏꯕꯅꯤꯅ ꯑꯩꯈꯣꯏ ꯃꯐꯝꯁꯨ
ꯎꯝ
ꯑꯩꯈꯣꯏꯒꯤ ꯑꯗꯨꯅ ꯇ꯭ꯔꯥꯏꯕꯦꯜꯁꯤꯡ ꯉꯥꯛꯇ ꯂꯩꯕꯀꯣ
ꯑꯣ
ꯑꯇꯣꯞꯄ ꯊꯝꯍꯧꯗꯕ ꯃꯄꯨꯅ
ꯎꯝ
ꯁꯨꯃꯥꯏꯅ ꯇꯧꯕꯒꯤ ꯑꯗꯨꯝ ꯅꯨꯡꯉꯥꯏꯌꯦ ꯇꯥꯡꯈꯨꯒ ꯑꯩꯈꯣꯏ ꯂꯩꯔꯦ
ꯑꯣ
ꯃꯥꯁꯤ ꯈꯔ ꯄꯥꯝꯗꯕ ꯃꯥꯜꯂꯤ
ꯎꯝ
ꯊꯔꯣꯏ ꯈꯨꯟꯕ ꯆꯠꯇꯦꯀꯣ ꯅꯣꯏ ꯇꯝꯄꯥꯛꯇ ꯂꯩꯕ ꯃꯤꯁꯤꯡ
ꯎꯝ ꯆꯠꯇꯦ
ꯊꯔꯣꯏ ꯈꯨꯟꯕꯁꯤ ꯌꯥꯝ ꯅꯨꯡꯉꯥꯏꯕꯅꯤꯅꯦ
ꯇꯂꯦ ꯇꯂꯦ
ꯅꯍꯥꯟ ꯑꯩꯈꯣꯏ ꯈꯨꯜꯂꯤꯁꯦ ꯕꯦꯁꯜ ꯑꯆꯥꯎꯕꯀꯣ ꯑꯃ ꯂꯩꯕ ꯑꯗꯨ ꯌꯥꯝ ꯌꯥꯝ ꯈꯨꯜꯂꯤ
ꯑꯣ
ꯌꯥꯝ ꯃꯟꯕꯒꯤ ꯃꯣꯏꯒꯤꯗꯣ
ꯎꯝ
ꯃꯨꯍꯜꯂꯛꯑꯒ ꯅꯣꯡ ꯆꯨꯔꯒ ꯂꯩꯔꯝꯃꯗꯤ ꯑꯦ ꯑꯗꯨ ꯍꯧꯖꯤꯛꯇꯤ ꯐꯧ ꯃꯣꯏ ꯂꯥꯎ ꯍꯧꯔꯅꯤꯀꯣ ꯌꯥꯔꯣꯏꯀꯣ
ꯎꯝ
ꯑꯣ
ꯌꯥꯝ ꯈꯨꯟꯕꯗꯣ ꯆꯥꯕ ꯉꯝꯕ꯭ꯔꯣ
ꯍꯥꯥ
ꯆꯥꯕꯗꯤ ꯉꯝꯕ꯭ꯔꯣ
ꯍꯣꯏ ꯑꯈꯣꯏꯗꯤ ꯃꯤ ꯌꯥꯝꯕꯅꯤꯅꯀꯣ ꯔꯦꯟ ꯑꯗꯣ ꯑꯗꯨꯝ ꯄꯔꯦꯡ ꯆꯥꯕ ꯉꯝꯗ꯭ꯔꯗꯤ ꯈꯥꯏꯗꯣꯛꯑꯒ ꯃꯣꯏꯕꯨꯁꯨ ꯄꯤꯌꯦ ꯑꯗꯨꯒ ꯑꯩꯈꯣꯏꯁꯨ ꯄꯨꯟꯅ ꯆꯥꯕꯀꯣ
ꯎꯝ
ꯑꯗꯨꯝ ꯌꯥꯝ ꯆꯥꯅꯤꯡꯃꯟꯕꯒꯤꯁꯨ ꯅꯠꯇꯦꯅꯦ ꯑꯗꯨꯝ
ꯎꯝ ꯇ꯭ꯔꯦꯁꯀꯤꯅꯦ
ꯑꯗꯨꯝ ꯆꯠꯊꯣꯛꯑꯒ ꯇꯧꯔꯤꯁꯤ ꯑꯗꯨꯝ ꯅꯨꯡꯉꯥꯏꯌꯦ